ꯍꯜꯂꯣ ꯃꯥꯏꯀ꯭ꯔꯣꯐꯣꯟ ꯇꯦꯁꯇꯤꯡ ꯍꯜꯂꯣ
ꯃꯊꯟꯗ ꯁꯨꯡꯉꯥꯡ ꯉꯥꯡꯅꯔꯛꯇꯕꯒꯤ ꯀꯔꯤꯅꯣ ꯇꯥꯗ꯭ꯔ ꯆꯥꯔꯅ ꯅꯥꯀꯣꯡꯗꯒꯤ ꯄꯨꯊꯣꯛ ꯌꯦꯡꯕ ꯑꯗꯨꯒꯤ
ꯎꯝ ꯈꯤꯇꯪ ꯇꯞꯄꯒꯤꯅꯤ ꯆꯥꯛ ꯏꯁꯤꯡ ꯆꯥꯔꯕꯣ
ꯆꯥꯗꯤꯦ ꯆꯥꯔꯗꯕꯅꯤ ꯉꯥꯏꯍꯥꯛꯇꯪ ꯂ ꯆꯥꯔꯒ ꯀꯩꯅꯣ ꯇꯧꯔꯒꯦꯅ
ꯗꯤꯄꯥꯔꯠꯃꯦꯟ ꯆꯠꯇꯣꯏꯔꯣ
ꯈꯔ ꯊꯦꯡꯂꯞꯅ ꯆꯠꯁꯤꯔ ꯇꯧꯅꯤ ꯉꯁꯤꯗꯤ ꯁꯨꯠꯇꯤ ꯑꯣꯏꯌꯦꯕ ꯑꯤꯠꯀꯤ
ꯎꯝ
ꯈꯔ ꯊꯦꯡꯇꯛꯅ ꯑꯣꯏꯅ ꯆꯠꯀꯦ ꯑꯗꯨ ꯅꯪꯗꯤ ꯆꯥꯛ ꯏꯁꯤꯡ ꯊꯣꯡꯒꯠꯈ꯭ꯔꯦ
ꯆꯥꯛ ꯑꯩ ꯅꯥꯎꯁꯥ ꯆꯥꯛ ꯀꯥꯡꯈ꯭ꯔꯦ ꯑꯩꯅ ꯌꯦꯟꯁꯥꯡ ꯀꯥꯝꯃꯦ ꯑꯗꯨꯒ ꯏꯔꯣꯟ ꯏꯔꯣꯟꯒꯦꯅ ꯀꯥꯝꯃꯦ ꯀꯩꯅꯣ ꯇꯧꯗꯦ ꯅꯨꯡꯁꯤꯠ ꯇꯥꯗꯗꯤ ꯉꯥꯏꯥꯛ ꯉꯥꯏ ꯕꯔꯦ ꯕꯦ ꯄꯦꯠꯂꯝꯕ꯭ꯔꯥ ꯀꯝꯄꯥꯎꯟꯗ ꯏꯔꯣꯟꯝꯕꯒ ꯀꯨꯟꯊ꯭ꯔꯥ ꯅꯤꯝꯐꯨꯔꯛ ꯀꯥꯝꯃ
ꯎꯝ ꯑꯗꯨ ꯍꯥꯏꯔꯒ ꯉꯔꯥꯡ ꯑꯥ ꯌꯦꯟꯗꯦꯝꯗꯨꯗ ꯇꯈꯠꯇꯅ ꯀꯥꯝꯊꯠꯂꯤꯔꯥ ꯄꯥꯏꯕꯒꯤꯔꯣ
ꯅꯪꯁꯨ ꯌꯦꯟꯗꯤ ꯄꯥꯏꯕꯕꯨꯥꯎ ꯍꯥꯔꯒꯖꯩꯌꯦꯅ ꯄꯥꯕ꯭ꯔꯤꯕꯤꯗꯨ ꯌꯦꯟꯗꯦꯝ ꯄꯥꯏꯕꯕꯨ ꯍꯥꯒꯠꯆꯩꯌꯦꯅꯦ ꯕꯔꯤ ꯕꯔꯤ ꯅꯣꯏꯔ ꯁꯣꯏꯕꯁꯨ ꯅꯠꯇꯕꯗꯨꯗ
ꯈꯪꯗꯦ ꯍꯥꯒꯠꯆꯩ
ꯅꯪꯁꯨ ꯑꯦꯔ ꯄꯤꯁ ꯅꯣꯏ ꯍꯥꯞꯆꯜꯂꯒꯦꯔꯥ ꯄꯨꯁꯄꯥꯥꯗꯤ ꯑꯦꯔ ꯄꯤꯁ ꯍꯥꯞꯄꯦ ꯍꯥꯏ
ꯊꯥꯔꯒ ꯀꯣꯛꯀꯦꯅ ꯑꯩꯁꯨ ꯏꯌꯥꯔꯄꯤꯁ ꯑꯝꯇ ꯂꯩꯒꯒꯦ ꯈꯟꯕꯅꯦꯕꯀꯣ ꯄꯩꯁꯥꯁꯨ ꯁꯨꯝ ꯐꯔꯛ ꯇꯥ ꯂꯩ ꯑꯩꯁꯦ ꯗ꯭ꯌꯨ ꯆꯠꯇꯅ ꯑꯗꯨ ꯁꯤ ꯄꯩꯁꯥꯁꯤꯡꯁꯦ ꯈꯔ ꯐꯣꯟ ꯆꯪꯅꯔꯛꯑꯗꯤ ꯐꯅꯤ ꯑꯩ ꯒ꯭ꯌꯥꯟꯂꯝ ꯇꯥꯗꯦ ꯁꯇꯤꯟꯁꯨ ꯂꯩꯅꯤꯡꯏꯤ ꯂꯩꯅꯤꯡꯕ ꯂꯩꯅꯤꯡꯕ ꯉꯛꯇꯥ ꯑꯥꯔꯄꯤꯁꯁꯦ ꯃꯣꯏ ꯍꯦꯟꯁ ꯐ꯭ꯔꯤ ꯑꯣꯏꯕ ꯕ꯭ꯂꯨꯇꯨꯠ ꯑꯗꯨꯝꯕ ꯂꯩꯕꯅ ꯐꯕ꯭ꯔꯥ ꯃꯔꯤ ꯌꯥꯎꯕꯗꯨꯝ ꯐꯕ꯭ꯔꯥ
ꯑꯥ ꯄꯨꯔꯥ ꯍꯦꯟꯁ ꯐ꯭ꯔꯤ ꯑꯣꯏꯕ ꯄꯨꯔꯥ ꯀꯩꯅꯣꯗꯣ ꯂꯩꯔꯁꯨ ꯀꯩꯁꯨ ꯀꯥꯏꯗꯦ ꯑꯗꯨ ꯈꯪꯗꯦ ꯃꯣꯏ ꯃꯥꯡꯒꯟꯕ ꯇꯥꯍꯧꯒꯟꯕ ꯀꯃꯥꯏꯅ ꯇꯧꯕ ꯂꯩꯕ꯭ꯔꯥ ꯈꯪꯗꯦꯕ
ꯑꯥ ꯑꯗꯨꯕꯨꯗꯤ ꯁꯣꯏꯗ꯭ꯔꯕꯅꯤ ꯄꯤꯛꯄꯅꯤꯅ
ꯎꯝ ꯑꯗꯨꯅ ꯑꯩꯗꯤ ꯃꯔꯤ ꯑꯁꯥꯡꯕꯅ ꯇꯔꯨ ꯅꯦꯛꯕꯦꯜ ꯌꯥꯎꯕꯤꯗꯣ ꯉꯛꯁꯝꯗ ꯍꯥꯏꯐꯦꯠ ꯌꯥꯅꯤ ꯇꯕꯤꯗꯣ ꯑꯁꯥꯡꯕ ꯅꯠꯇꯕꯤꯗꯣ ꯑꯗꯨ
ꯑꯗꯨꯗꯨꯁꯨ ꯀꯩꯅꯣ ꯇꯧꯔꯦ ꯍꯥꯏꯕ
ꯑꯣ ꯅꯪꯒꯤ ꯂꯩ ꯆꯨꯝꯃꯤꯀꯣ ꯑꯁꯤꯁꯨꯒꯨꯝꯕ ꯑꯃ ꯂꯩ
ꯀꯩꯒꯤ ꯑꯣꯖꯥꯠꯅꯣ ꯍꯥꯏꯕꯗꯤ ꯀꯃꯥꯏꯅ ꯌꯥꯗ꯭ꯔꯤꯅꯣꯕ ꯃꯁꯥꯒꯤ ꯃꯔꯤ
ꯍꯣꯡꯕꯒꯤꯔ ꯈꯪꯗꯦ ꯁꯣꯔꯣꯔ ꯇꯧꯔ ꯇꯥꯈꯤꯗꯅꯦꯕꯅꯤ ꯅꯥꯀꯜ ꯑꯃ ꯍꯥꯟꯅ ꯌꯥꯔꯛꯇꯦ ꯑꯗꯨꯒꯤ ꯃꯊꯪꯗ ꯅꯥꯀꯟ ꯑꯃꯗꯨꯁꯨ ꯑꯗꯨꯝ ꯌꯥꯗ꯭ꯔꯦ ꯑꯗꯨꯗꯩ ꯑꯩ ꯆꯥꯔꯒ ꯁꯨꯡꯗꯧ ꯇꯧꯗꯦ
ꯈꯒ ꯌꯦꯡꯀꯣ ꯀꯩꯅꯣ ꯆꯥꯔꯖ ꯇꯧꯔꯕꯔꯥ ꯀꯩꯅꯣ ꯑꯅꯤꯃꯛ ꯁꯨꯡ ꯌꯥ ꯌꯥꯗ꯭ꯔꯕꯒꯤꯅ ꯑꯗꯨꯝ ꯑꯗꯨꯝ ꯊꯝꯁꯤꯟꯈ꯭ꯔꯕꯣ
ꯈꯪꯗꯦ ꯑꯅꯤꯔꯛ ꯑꯍꯨꯝꯂꯛ ꯇ꯭ꯔꯥꯏ ꯇꯧꯕꯅꯤ ꯌꯥꯗ꯭ꯔꯦ ꯑꯗꯨꯗꯩ ꯑꯩ ꯁꯨꯡꯁꯤ ꯁꯤꯖꯤꯟꯅꯗ꯭ꯔꯦ
ꯎꯝ ꯈꯪꯗꯦ ꯑꯩꯁꯨ ꯑꯃ ꯈꯔ ꯍꯣꯡꯕ ꯄꯤꯇꯣꯟ ꯍꯥꯏꯕ꯭ꯔꯥ ꯑꯃ ꯂꯩꯒꯦ ꯇꯧꯕꯅꯦꯕ ꯑꯗꯨꯗ ꯇ꯭ꯔꯦꯁꯤꯅ ꯂꯩꯔꯤꯀꯥꯟꯗ ꯇꯥꯡꯑꯁꯨ ꯇꯥꯡꯅ ꯕꯣꯠꯇꯨꯔ ꯀꯩꯅꯣ ꯂꯩꯍꯧ ꯍꯌꯦꯡ ꯒꯦꯔꯥ ꯀꯥꯔꯗꯤꯅ ꯇꯧꯕꯒꯤ ꯑꯣꯐꯔꯗꯕꯨꯗꯤ
ꯕꯣꯠꯂ ꯅꯣꯏꯁꯂ ꯀꯩꯅꯣ ꯕꯣꯠꯅꯦ ꯕꯣꯠ
ꯑꯣ ꯑꯗꯨꯒ ꯀꯃꯥꯏꯅ ꯇꯧꯖꯥꯠꯅꯣ
ꯣꯡꯕ ꯑꯣꯏꯕ ꯅꯪ ꯂꯨꯄꯥ ꯀꯌꯥꯗ ꯀ
ꯆꯥꯇ꯭ꯔꯨꯛꯀ ꯀꯌꯥꯅꯣꯝ ꯑꯣꯏꯕꯅꯤ ꯂꯤꯁꯤꯡ ꯑꯃꯒ ꯀꯌꯥꯅꯣꯝ ꯑꯃ ꯄꯤꯕ꯭ꯔꯥ ꯀꯩꯅꯣꯝ ꯇꯧꯕꯅꯤ ꯑꯣꯐꯔꯗ ꯎꯝ ꯑꯦꯃꯥꯖꯣꯟꯗ ꯑꯗꯨꯝ ꯑꯣꯟꯂꯥꯏꯟ ꯂꯩꯈ꯭ꯔꯦꯕ ꯑꯣꯐꯔ ꯂꯥꯛꯄ ꯉꯥꯏꯔꯒ ꯑꯦꯠ ꯇꯧꯁꯤꯜꯂ ꯊꯝꯕꯤꯗꯣ
ꯑꯗꯨꯃꯥꯏꯅ ꯑꯗꯨꯝꯕꯗ ꯑꯣꯏꯅ ꯂꯩꯁꯤꯔꯥ ꯈꯪꯗꯦ ꯃꯣꯏꯗꯤ ꯑꯩꯒꯤꯁꯤꯗꯤ ꯃꯣꯏꯒꯤ ꯐꯣꯟ ꯌꯣꯟꯕ ꯗꯨꯀꯥꯟꯗꯒꯤ
ꯂꯧꯈꯤꯕꯅꯦꯕꯀꯣ ꯂꯨꯄꯥ ꯆꯥꯇ꯭ꯔꯦꯠ ꯍꯥꯏꯕꯗꯒꯤ ꯆꯥꯇ꯭ꯔꯨꯛ ꯌꯥꯡꯈꯩ ꯄꯤꯌꯣꯏ ꯑꯗ ꯑꯩꯅ ꯆꯥꯇ꯭ꯔꯨꯛ ꯄꯤꯅꯤ ꯍꯥꯏꯔ ꯑꯗꯨꯃꯥꯏꯅ ꯄꯤꯈꯤꯕꯅꯦꯕꯀꯣ ꯅꯠꯇꯦ ꯋꯥꯟ ꯄ꯭ꯂꯁꯅꯦ ꯑꯩꯒꯤꯗꯨꯣ ꯀꯦꯅ
ꯑꯣ ꯑꯣ ꯑꯣ ꯑꯣ ꯅꯠꯇ꯭ꯔꯒ ꯐꯣꯟ ꯕꯣ ꯆꯞ ꯃꯥꯟꯅꯩꯗꯤ ꯑꯦ ꯄꯤꯁꯇꯤ ꯅꯠꯇ꯭ꯔꯥ ꯑꯃꯗ ꯑꯃꯗ ꯊꯤꯡꯉꯁꯨ
ꯎꯝ
ꯗꯣꯛꯇꯔ ꯍꯦ ꯃꯥꯡꯈꯦ ꯍꯥꯏꯅꯤꯗꯤ ꯃꯥꯜꯂ ꯂꯣꯏꯔꯦ ꯑꯣꯏꯗ꯭ꯔꯁꯨ
ꯑꯗꯨꯃꯥꯏꯅ ꯅꯪ ꯀꯛꯈ꯭ꯔꯗꯤ ꯅꯪꯉꯣꯟꯗꯒꯤ ꯑꯃꯠꯇ ꯀꯛꯄꯤꯔꯁꯨ ꯌꯥꯏꯌꯦ ꯑꯩꯒꯤꯁꯨ
ꯎꯝ ꯌꯥꯕꯨꯗꯤ ꯌꯥꯗꯦꯅꯤ ꯀꯛꯑꯁꯨ ꯑꯗꯣ ꯀꯩ ꯑꯩꯗꯣ ꯍꯧꯖꯤꯛꯀꯤ ꯑꯩꯅ ꯀꯛꯄꯩ ꯃꯑꯣꯡꯗꯨꯗꯤ ꯑꯦꯠ ꯇꯧꯁꯜꯂ ꯊꯝꯃꯤꯀꯣ ꯄꯩꯁꯥ ꯈ ꯍꯣꯡꯕꯗ ꯑꯗꯨꯝ ꯉꯥꯏꯔ ꯂꯩꯌꯦꯕ ꯑꯩꯗꯣ
ꯑꯪ ꯑꯍꯣꯡꯕ ꯑꯗꯨꯃꯥꯏꯅ ꯉꯥꯏꯔꯒ ꯑꯝꯇ ꯀꯛꯄꯤꯔꯁ ꯌꯥ ꯑꯩꯒꯤꯁꯨ ꯅꯪꯅ ꯍꯣꯡꯉꯦꯅ ꯍꯥꯏꯔ ꯀꯀ ꯑꯗꯨꯗ ꯅꯠꯇ꯭ꯔꯒꯅ ꯑꯩꯉꯣꯟꯗ ꯂꯤꯡ ꯊꯥꯖꯤꯜꯂꯛꯄ ꯑꯃ
ꯑꯦ ꯑꯗꯨꯒꯤ ꯍꯥꯏꯔꯗꯤ ꯁꯣꯃꯣꯔꯥ ꯑꯗꯨꯝ ꯑꯦꯃꯥꯖꯣꯟ ꯆꯪꯉꯒ ꯑꯗꯨꯝ ꯊꯤꯔꯒ ꯊꯝꯕꯩ ꯋꯥꯅꯤꯗ ꯂꯤꯡꯀꯤꯗꯤ ꯑꯩꯗꯤ ꯈꯪꯗꯦ ꯊꯤꯔꯒ ꯑꯅꯤ ꯑꯍꯨꯝ ꯑꯦꯗ ꯇꯧꯁꯤꯜꯂ ꯊꯝꯃꯦꯗꯅ ꯑꯗꯨꯗ ꯈꯔ ꯃꯣꯏꯅ ꯑꯐꯕ ꯂꯩꯕ ꯄꯕꯣꯠꯁꯨ ꯑꯗꯨꯝ ꯀꯩꯅꯣ ꯇꯧꯕꯅꯤꯅ ꯁꯤ ꯂꯩꯍꯧꯔꯣꯅ ꯑꯗꯨꯝꯁꯨ ꯇꯥꯡꯅꯔꯕꯅꯦ ꯑꯩꯅ ꯄꯩꯁꯥ ꯈꯌꯥꯝ ꯍꯣꯡꯕ ꯊꯦꯕ ꯄꯤꯇꯣꯟꯗꯨꯗꯤ ꯆꯥꯝꯃꯔꯤ ꯈꯔ ꯍꯦꯟꯗꯣꯛ ꯍꯦꯟꯖꯤꯟꯕ ꯐꯪꯉꯕ ꯑꯗꯨꯝ ꯃꯣꯏꯗ ꯑꯣꯐꯔ ꯄꯤꯒꯦꯔꯥ ꯄꯤꯔ ꯑꯗꯨꯃꯥꯏꯅ ꯕꯣꯠꯇꯨꯗꯤ ꯐꯣꯔꯇꯤ ꯄꯥꯔꯁꯦꯟꯗ ꯀꯩꯅꯣꯝꯁꯨ ꯑꯣꯐꯔ ꯄꯤꯕꯅꯦ ꯑꯗꯨꯗꯣ ꯑꯗꯨꯃꯥꯏꯅ ꯂꯥꯛꯈꯤꯕꯒ ꯑꯗ ꯌꯦꯡꯒꯦ ꯑꯩ ꯂꯩꯕꯕꯨꯗꯤ ꯂꯩꯕ ꯌꯥꯅꯤꯕꯣꯛ ꯀꯩꯅꯣ ꯇꯧꯔꯒ ꯑꯩꯒꯤꯗꯤ ꯑꯦꯃꯥꯖꯣꯟ ꯗ ꯍ ꯂꯩ
ꯅꯪ ꯑꯗꯨ ꯍꯥꯞꯄ꯭ꯔꯣ ꯌꯥꯝ ꯄꯤꯛꯑꯦꯃꯦ ꯅꯪꯕꯨ ꯅꯪ ꯉꯥꯡꯉꯤꯗꯣ
ꯍꯥꯞꯇꯦꯃꯤ ꯃꯁꯥꯒꯤꯅꯤ
ꯇꯨ ꯑꯃꯨꯛ ꯈꯔ ꯍꯧꯒꯠꯂꯦ
ꯑꯣ ꯈꯔ
ꯑ ꯅꯨꯄꯤꯁꯤꯅ ꯐꯣꯟꯁꯤꯗꯗ ꯄꯪꯇꯧꯗꯨ ꯇꯧꯔꯛꯑ ꯂꯩꯔꯦ ꯐꯣꯟ ꯇꯧꯔꯛꯄꯗꯗ ꯋꯥꯔꯕꯅꯤ ꯁꯤꯅ
ꯀꯅꯥꯅꯣ
ꯀꯅꯥ ꯑꯣꯏꯅꯦꯒꯦ
ꯀꯔꯤꯒꯤꯅꯣ ꯇꯧꯏꯗꯨꯅ ꯅꯠꯇꯦ ꯀꯔꯤ ꯃꯔꯝ ꯂꯩꯔꯖꯥꯠꯅꯣꯕ
ꯑꯁ ꯀꯅꯥ ꯈꯪꯖꯄꯣꯠꯅꯣ ꯏꯕꯦꯝ ꯑꯝꯇ ꯄꯥꯏꯈꯠꯂꯒ ꯀꯩꯅꯣ ꯇꯧꯅꯤ
ꯎꯝ
ꯍꯜꯂꯣ ꯑꯣ ꯑꯩ ꯉꯥꯏꯍꯥꯛ ꯍꯣꯔꯦꯟ ꯀꯣꯟꯅ ꯁꯥꯟꯅꯔꯁꯤ ꯑꯩ ꯀ ꯋꯥꯔꯤ ꯁꯥꯟꯅꯕ ꯑꯝꯇ ꯂꯣꯏꯁꯤꯟꯈꯤꯒꯦ ꯎꯝ ꯎꯝ
ꯀꯔꯤ ꯍꯥꯏꯅꯤꯡꯉꯤꯖꯥꯠꯅꯣ
ꯑꯁ ꯈꯪꯗꯦ ꯑꯗꯨꯝ ꯄꯦꯄꯥ ꯄꯦꯄꯥ ꯄꯦꯄꯥ ꯄꯨꯡꯇꯧ ꯇꯧꯔꯛꯑꯦꯕ ꯑꯩ ꯇꯜꯂꯦ ꯌꯥꯝ
ꯑꯗꯨꯝ ꯑꯗꯨꯝ ꯆꯥꯡ ꯅꯥꯏꯅ ꯇꯧꯔꯛꯄ ꯄꯤꯠꯄꯥ ꯄꯤꯠꯄꯥ ꯑꯣꯏꯅ
ꯍꯟꯗꯛ ꯇꯧꯈꯠꯂꯦ
ꯑꯣ ꯅꯪꯉꯣꯟꯗ ꯗꯁꯥ ꯇꯥꯗꯧꯔꯦ
ꯋꯥꯊꯤ ꯋꯥꯔꯦꯝ ꯉꯥꯡꯕꯒꯤ
ꯅꯪꯉꯣꯟꯗ ꯗꯁꯥ ꯇꯥꯗꯧꯔꯦ ꯍꯥꯏꯁꯤꯅꯤ
ꯎꯝ
ꯑꯩꯗꯤ ꯇꯁꯦꯡꯅ ꯍꯥꯏꯔꯕꯗ ꯋꯥꯔꯤ ꯋꯥꯇꯥꯏꯒ ꯑꯃꯇ ꯇꯧꯅꯤꯡꯗ꯭ꯔꯦ ꯇꯨꯃꯤꯟꯅ ꯑꯗꯨꯝ ꯄꯨꯡꯂꯩ ꯂꯩꯕꯁꯤꯅ ꯑꯩꯒꯤ ꯅꯨꯡꯉꯥꯏꯖꯕꯤ ꯑꯣꯏꯔꯦ ꯍꯩꯅꯕꯤ ꯑꯣꯏꯔꯦ
ꯍꯩꯅꯕꯤ ꯍꯩꯅꯕꯤ
ꯇꯨꯃꯤꯟꯅ ꯇꯨꯃꯤꯟꯅ ꯂꯩꯕꯁꯤꯅ ꯍꯩꯅꯩꯌꯦꯕ ꯅꯨꯡ
ꯎꯝ ꯏꯁꯩ ꯇꯥꯅꯤꯡꯉꯦ ꯇꯥꯔꯦ
ꯎꯝ
ꯇꯥꯅꯤꯡꯗ꯭ꯔꯦ ꯇꯣꯛꯑꯦ ꯇꯨꯝꯅꯤꯡꯉꯦ ꯇꯨꯝꯃꯦ ꯐꯣꯟ ꯌꯦꯡꯅꯤꯡꯉꯦ ꯌꯦꯡꯉꯦ ꯅꯨꯡꯉꯥꯏꯅ ꯏꯁꯀ ꯕꯤꯁꯀ ꯄꯤꯌꯥꯔ ꯄꯤꯌꯥꯔ ꯇꯧꯔ ꯂꯩꯔꯦ
ꯎꯝ ꯁꯨꯃꯥꯏ ꯇꯧꯕꯁꯤꯅ ꯅꯨꯡꯉꯥꯏꯕ ꯃꯣꯏꯅ ꯀꯃꯥꯏꯅ ꯇꯧꯕꯅꯣ ꯈꯪꯗꯦ ꯆꯤꯠ ꯆꯥꯠ ꯆꯤꯠ ꯆꯥꯠ ꯑꯗꯨꯕꯨꯗꯤ ꯁꯨꯝ ꯀꯔꯤ ꯍꯥꯏꯗꯣꯏꯅꯣ ꯂꯣꯏꯁꯜꯂꯛꯑꯕꯒꯤ ꯀꯣꯛꯀ ꯉꯥꯎꯈꯠꯂꯛꯑꯕ ꯖꯥꯠꯂꯣ
ꯑꯪ
ꯈꯪꯗ꯭ꯔꯦꯅꯦ ꯄꯨꯟꯁꯤꯁꯦ
ꯑꯌꯨꯛꯇꯤ ꯍꯋꯥꯏ ꯊꯣꯡꯕ ꯄꯤꯔꯦ
ꯍꯋꯥꯏ ꯊꯣꯡꯕꯅꯤ ꯑꯌꯨꯛꯇꯤ ꯍꯋꯥꯏꯒꯤ ꯍꯋꯥꯏꯅꯤ ꯃꯣꯔꯣꯛꯁꯤꯃ ꯃꯦꯠꯄꯁꯤꯡꯒ ꯑꯩꯗꯤ ꯃꯣꯔꯣꯛ ꯃꯦꯠꯄꯁꯦ ꯎꯕꯗ ꯄꯦꯜꯂꯕꯅꯤ ꯃꯇꯦꯛ ꯈꯔꯗꯤ ꯃꯣꯔꯣꯛ ꯃꯦꯠꯄ ꯃꯣꯔꯣꯛꯁꯦ ꯌꯥꯝ ꯆꯥꯖꯅꯤꯡꯕ ꯇꯥꯏꯃꯤꯡ ꯇꯥꯏꯃꯤꯡ ꯂꯩꯗꯅ ꯃꯣꯔꯣꯛ ꯆꯥꯅꯤꯡꯕꯒꯤ ꯈꯣꯠꯄꯒꯤ ꯑꯗꯨꯃꯥꯏꯅ ꯑꯁ ꯈꯪꯗꯦꯗ ꯁꯣꯃꯣꯂꯥꯇꯥꯕꯤ ꯇꯧꯔꯤꯕꯁꯦ ꯀꯔꯝꯅꯣ
ꯅꯪ ꯒ꯭ꯌꯥꯟ ꯇꯥꯎ ꯑꯩ ꯒ꯭ꯌꯥꯟ ꯇꯥꯗꯦ ꯍꯥꯏꯕꯗꯨ ꯌꯧꯔꯕ꯭ꯔꯥ
ꯑꯥ ꯑꯃꯁꯤꯃꯨꯛ ꯐꯣꯟ ꯇꯧꯔꯛꯏ ꯇꯣꯝꯆꯧꯕꯤꯁꯤꯃꯨꯛ ꯑꯩ ꯀꯣꯟꯅ ꯑꯃꯨꯛ ꯇꯧꯕꯤꯒꯦ ꯃꯥꯕꯨꯗꯤ ꯍꯥꯏꯕꯗꯤ ꯎꯄꯥꯏ ꯂꯩꯔꯔꯣꯏ ꯄꯥꯏꯕ ꯑꯩꯈꯣꯏꯁꯤ ꯂꯣꯏꯁꯟꯕꯅ ꯐꯔꯅꯦꯕ ꯑꯃ ꯉꯔꯥꯡꯁꯨ ꯃꯥꯁꯦ ꯐꯣꯟ ꯇꯧꯕ ꯑꯗꯨꯗꯨꯒ ꯐꯣꯟꯁꯦ ꯃꯃꯥꯟꯅꯕꯤꯒ ꯋꯥꯔꯤ ꯁꯥꯟꯅꯩꯔꯥ ꯈꯪꯗꯦ ꯑꯗꯨꯝ ꯑꯇꯧ ꯈꯨꯗꯤꯡꯒꯤ ꯀꯣꯜꯁꯦ ꯕꯤꯖꯤ ꯑꯗꯨꯝ ꯂꯩꯕ ꯑꯗꯨꯗꯨꯒꯤ ꯑꯩꯅ ꯉꯁꯥꯏꯌꯨꯛꯁꯨ ꯑꯃꯨꯛ ꯇꯧꯕꯅꯤ ꯍꯥꯏꯕꯗꯤ ꯃꯃꯥꯟꯅꯕꯤꯒ ꯋꯥꯔꯤ ꯁꯥꯟꯅꯕ ꯃꯥꯜꯂꯩꯁꯤꯅ ꯉꯁꯥꯏ ꯏꯁꯇꯦꯠ ꯇꯁ ꯌꯦꯡꯕꯗ ꯃꯃꯥꯟꯅꯕꯤ ꯅꯥꯏ ꯈꯣꯠꯂꯦꯅ ꯇꯧꯔꯒ ꯅꯥꯕ ꯐꯔꯣ ꯇꯧ ꯂꯩꯔꯝꯕ ꯑꯗꯨꯒ ꯍꯧꯖꯤꯛ ꯐꯣ ꯐꯣꯟ ꯇꯧꯔꯛꯑꯦ ꯑꯩꯅ ꯀꯣꯟ ꯀꯠ ꯇꯧꯕꯤꯔꯦ
ꯎꯝ
ꯖꯦꯅꯤꯀꯥꯗꯤ ꯆꯥꯛ ꯆꯥꯔ ꯆꯠꯈ꯭ꯔꯕꯣ
ꯆꯠꯈ꯭ꯔꯕ꯭ꯔꯥ ꯆꯠꯇ꯭ꯔꯤꯕ꯭ꯔꯥ ꯈꯪꯗꯦ ꯃꯋꯥ ꯃꯈꯣꯟꯕꯨ ꯇꯥꯗꯦ
ꯎꯝ ꯆꯠꯂꯝꯕꯁꯨ ꯌꯥꯔꯦ ꯈꯪꯗꯦ ꯍꯥꯏꯕꯗꯤ ꯇꯥꯏꯃꯤꯡꯁꯦ ꯄꯨꯡ ꯇꯔꯥ ꯃꯈꯥꯏ ꯍꯦꯜꯂꯦꯅ ꯍꯦꯜꯂꯤ ꯅꯠꯇ꯭ꯔꯣ ꯑꯪ ꯇꯔꯥꯃꯊꯣꯏ ꯇꯥꯁꯜꯂꯦ
ꯄꯨꯁꯄꯥ ꯌꯨꯝ ꯆꯠꯈ꯭ꯔꯦ ꯑꯗꯨꯒ ꯔꯦꯅꯨ ꯃꯃꯥꯟꯅꯕꯤ ꯂꯥꯛꯀꯅꯦꯅ ꯑ ꯃꯣꯏ ꯏꯟꯁꯥꯡ ꯊꯣꯡꯉꯤ ꯈꯣꯠꯂꯤꯅ ꯇꯧꯔꯤꯗꯨ ꯃꯥꯗꯨ ꯉꯁꯥꯏ ꯑꯩ ꯆꯥꯔꯒ ꯆꯠꯈ꯭ꯔꯒꯦ ꯊꯣꯡꯉꯒꯅ ꯇꯧꯈꯤꯕꯅꯦꯕ
ꯎꯝ
ꯆꯠꯈ꯭ꯔꯕ ꯆꯠꯇ꯭ꯔꯕ ꯈꯪꯗ꯭ꯔꯦ ꯑꯩ ꯅꯥꯎꯆꯥꯒ ꯑꯃꯨꯛ ꯑꯅꯤ ꯑꯃꯃꯨꯛ ꯁꯥꯟꯅꯈ꯭ꯔꯦ
ꯅꯥꯎꯆꯥꯅ ꯅꯥꯎꯆꯥꯒꯤꯁꯨ ꯂꯣꯏꯗ꯭ꯔꯤꯕꯣ
ꯂꯣꯏꯗꯔꯤ ꯃꯥꯒꯤꯁꯨ
ꯎꯝ
ꯃꯥꯗꯤ ꯋꯥꯔꯦ ꯇꯣꯛꯑꯒꯦ ꯀꯥꯏꯅ ꯇꯧꯈꯤꯕꯅꯤ ꯑꯩꯅ ꯍꯥꯏ ꯀꯩꯅꯣ ꯇꯣꯛꯑꯒꯦꯗꯤ ꯇꯧꯕ ꯃꯤꯅ ꯁꯤꯅꯥ ꯈꯪꯅꯗꯗꯅ ꯇꯧꯅꯔꯒꯅ ꯅꯪ ꯇꯣꯛꯑꯒꯦꯗꯤ ꯀꯩꯅꯣ ꯍꯥꯞꯇ꯭ꯔꯤꯉꯩꯗꯗꯤ ꯍꯥꯞ ꯄ ꯌꯥꯗ꯭ꯔꯦꯗꯅ ꯃꯁꯤꯗ ꯇꯧꯔꯒ ꯅꯪꯅꯥꯅ
ꯃꯥꯅꯤ ꯃꯥꯅꯤ ꯍꯥꯞꯇ꯭ꯔꯤꯉꯩꯗꯗꯤ ꯍꯥꯞꯄ ꯌꯥꯗ꯭ꯔꯦꯅ ꯇꯧꯗꯣꯏꯅꯦ ꯑꯥ ꯈꯪꯗꯦꯗ ꯑꯃꯔꯣꯝꯗ ꯐ ꯐꯠ ꯐ ꯐꯠ ꯂꯣꯏꯁꯤꯟꯕꯤꯔꯒ ꯑꯅꯧꯕ ꯏꯁꯀꯤꯝ ꯂꯥꯛꯇꯤ ꯌꯥꯔꯕ ꯄꯨꯁꯄꯥꯗꯤ ꯃꯦꯁꯦꯁ ꯑꯗꯨ ꯑꯗꯥ ꯊꯥꯔꯛꯑꯦ ꯈꯣꯠꯂꯦꯅ
ꯊꯥꯔꯛꯑꯦ ꯑꯩꯉꯣꯟꯗꯁꯨ
ꯑꯦ ꯅꯪꯁꯨ ꯊꯥꯔꯛꯑꯕꯣ ꯑꯃꯣꯛ
ꯑꯩ ꯏꯔꯣꯟꯕꯁꯦ ꯉꯥꯁꯦ ꯂꯤꯛꯃꯟ ꯉꯥꯔꯤꯁꯤ ꯂꯤꯛꯃꯟꯕ꯭ꯔꯥ ꯈꯪꯗꯦꯍꯦ
ꯑꯗꯨꯏꯗꯤ ꯂꯧꯔ ꯍꯥꯞꯄꯁꯨ ꯌꯥꯏꯗꯨꯕꯨ ꯂꯩꯔꯗꯤ ꯃꯅꯝ ꯅꯨꯡꯁꯤꯅꯕ ꯂꯧꯕꯗꯨꯅ ꯍꯦꯟꯅꯕꯨ ꯅꯨꯡꯁꯤ ꯊꯗꯒꯤ ꯃꯅꯝꯗꯤ ꯂꯧꯔ ꯍꯥꯞꯀꯦ ꯍꯥꯞꯆꯤꯜꯂꯣ ꯑꯗꯣ ꯏꯟꯖꯥꯡ ꯑꯍꯥꯎꯕ ꯆꯥꯕ ꯇꯥꯏꯅꯦ ꯉꯁꯤꯗꯤ ꯔꯦꯅꯨꯒꯤ ꯃꯃꯥꯟꯅꯕꯤ ꯂꯥꯛꯄꯒꯤ
ꯉꯁꯤꯗꯤ ꯏꯟꯁꯥꯡ ꯑꯍꯥꯎꯕ ꯆꯥꯕ ꯇꯥꯈ꯭ꯔꯦ
ꯎꯝ ꯀꯌꯥꯝ ꯂꯥꯛꯇꯣꯏꯕ ꯃꯃꯥꯟꯅꯕꯤꯗꯤ
ꯍꯥꯥ
ꯃꯃꯥꯟꯅꯕꯤ ꯀꯌꯥ ꯂꯥꯛꯇꯣꯏꯅꯣ ꯑꯃ ꯑꯅꯤ ꯑꯍꯨꯝ
ꯑꯃꯔ ꯑꯅꯤꯔ ꯈꯪꯈꯤ ꯑꯃꯗꯤ ꯃꯃꯤꯡ ꯄꯟꯈꯤ ꯑꯇꯣꯞꯄ ꯌꯥꯎꯔꯛꯄ꯭ꯔꯥ ꯌꯥꯎꯔꯛꯇꯕꯩꯗꯤ ꯈꯪꯗꯦ
ꯎꯝ ꯈꯪꯗꯦꯅꯦ ꯑꯗꯨꯗꯤ ꯑꯩꯁꯨ ꯍꯣꯏ ꯂꯣꯟꯒꯣ ꯂꯣꯟꯒꯣ ꯏꯔꯣꯟꯈꯣ ꯑꯩ ꯊꯝꯈꯤꯒꯦ ꯑꯃꯨꯛ
ꯍꯣꯏ ꯍꯣꯏ ꯊꯝꯃꯣ ꯊꯝꯃꯣ ꯎꯝ
ꯎꯝ ꯎꯝ